ꯑꯩꯅ ꯅꯉꯣꯟꯗ ꯁꯤ ꯇꯧꯔꯛꯏꯁꯦ ꯀꯣꯟ ꯀꯌꯥꯔꯛ ꯁꯨꯔꯒꯦ ꯑꯩ ꯀꯥꯎꯔꯦ ꯑꯗꯨꯝ ꯈꯤꯇꯪꯌꯥꯝ ꯊꯃꯒꯩ ꯏꯃꯥ ꯍꯗ ꯃꯍꯥꯄ ꯎꯝ
ꯑꯗꯨꯗꯨ ꯏꯁꯁꯇ꯭ꯔꯦꯅꯤꯌꯥ ꯆꯥꯕ꯭ꯔꯥ ꯅꯪꯗꯣ ꯁꯤ ꯂꯣꯏꯔꯒꯅꯦ ꯍꯣꯔꯦꯟ ꯌꯥꯕꯗꯣ ꯍꯣꯔꯦꯟ ꯂꯣꯏ ꯌꯦꯡꯉꯁꯦ ꯑꯩ ꯏꯔꯨ ꯐꯠ ꯂꯥꯎꯗ ꯆꯠꯊꯣꯛꯈꯤꯒꯦ
ꯍꯣꯏ ꯍꯣꯏ ꯍꯣꯏ ꯍꯣꯏ ꯍꯣꯏ ꯌꯥꯏꯌꯦ ꯌꯥꯏ ꯑꯩ ꯀꯩꯅꯣ ꯇꯧꯅꯕ ꯀꯗ ꯑꯩꯈꯣꯏꯒꯤ ꯌꯨꯝ ꯄꯥꯝꯁꯤꯅ ꯑꯃ ꯋꯥꯅꯗꯤꯕꯀ ꯑꯩꯈꯒꯤ ꯍꯥ ꯀꯗꯤ ꯀꯥꯏꯗ ꯂꯩꯩꯒ ꯃꯣꯏ ꯆꯂꯣ ꯀꯤꯗꯤ ꯎꯝ ꯎꯝ ꯊꯦꯡꯅꯗꯕ ꯁꯨꯝ ꯊꯦꯡꯒ
ꯊꯦꯡꯅꯕꯁꯦ ꯑꯩꯁꯨ ꯅꯥꯕꯅꯤꯅ ꯍꯥꯏꯗꯤ ꯅꯥꯕ ꯌꯦꯟꯥꯡ ꯑꯃꯗꯨꯕꯤ ꯂꯥꯛꯄꯗꯣ ꯑꯗꯨꯒꯤꯅꯦ ꯃꯄꯥꯟꯗꯣ ꯊꯣꯛꯇ꯭ꯔꯤ ꯃꯥꯁ ꯂꯥꯛꯇꯦꯗꯣ ꯈꯪꯗꯦ
ꯀꯨꯅ ꯀꯁꯨ ꯆꯠꯅ ꯂꯝꯗ ꯑꯗꯨꯝꯅꯦ ꯍꯪꯉꯧꯕ꯭ꯔꯥ ꯅꯪꯅ ꯑꯩ ꯍꯥꯏꯖꯕꯅꯦ ꯑꯩꯈꯣꯏꯁꯨ ꯁꯨꯁꯨ ꯆꯠꯇꯦ ꯏꯅꯥ ꯀ ꯀꯩ ꯂꯩꯥꯏ ꯉꯁꯤ ꯈꯛꯇꯅꯤ ꯄꯨꯜꯂꯤꯁꯦ ꯉꯍꯥꯈꯩ ꯁꯂꯕ ꯁꯟꯟ ꯀꯩꯊꯦꯟꯗ ꯁꯅꯥ ꯁꯥꯖꯕꯅꯦ ꯎꯝ
ꯑꯇꯣꯞꯄ ꯈ ꯁꯥꯟꯅꯕꯁꯤꯒꯣ ꯑꯁ ꯕꯣꯔꯤꯡ ꯈꯨꯠꯆꯨ ꯑꯁ ꯑꯩ ꯀꯌꯥꯝ ꯋꯥꯏ ꯏꯕꯦꯝꯃ
ꯎꯝ ꯋꯥꯕꯅꯦ ꯏꯕꯦꯝꯃ ꯑꯩꯁꯨꯅꯦ ꯋꯥꯏ ꯈꯪꯕ꯭ꯔꯥ ꯋꯥꯔꯝꯅꯤ ꯂꯪ ꯑꯃ ꯇꯠꯂꯦ ꯑꯁ ꯑꯥ ꯁꯤꯖꯦ ꯍꯦ ꯑꯩ ꯍꯥꯞꯈꯤꯕꯅꯦ ꯆꯤꯡꯊꯣꯛꯈ꯭ꯔ ꯃꯥꯜꯂꯦ ꯑꯃꯨꯛ ꯀꯅꯥꯅ ꯆꯤꯡꯊꯣꯛꯈ꯭ꯔꯤꯅꯣ
ꯇꯝꯖꯜꯂꯣ ꯇꯝꯖꯜꯂꯣ
ꯁꯤ ꯑꯝꯇ ꯇꯧꯔꯛꯑꯣ ꯏꯃꯥ ꯁꯤ ꯌꯥꯝ ꯊꯤꯅꯥ ꯂꯥꯎꯃꯟꯒ ꯭ꯔꯦ ꯑꯩ ꯍꯥꯞꯈ꯭ꯔꯕꯅꯦ ꯁꯤꯁꯦ ꯑꯉꯧꯕ ꯑꯃ ꯁꯤ ꯂꯩꯔꯦ ꯁꯤ ꯂꯩꯔꯦ ꯌꯥꯔꯔꯣꯏ ꯑꯩ ꯆꯠꯂꯨꯈꯤꯗꯣꯏꯕ ꯈꯣꯠꯂꯨꯈꯤꯗꯣꯏꯕ ꯌꯥꯝ ꯋꯥꯠꯂꯤꯕ ꯄꯨꯡ ꯇꯔꯨꯛ ꯍꯥꯏꯔꯦꯕꯥ ꯄꯨꯡ ꯑꯃ ꯀꯥꯏꯕꯤ ꯄꯨꯡ ꯀꯌꯥ ꯇꯥꯔꯦ ꯄꯨꯡ ꯕꯨ ꯃꯪ ꯉꯒꯥ ꯇꯔꯥ ꯇꯔꯦꯠ ꯎꯝ ꯅꯡ ꯅꯤ
ꯑꯩꯗꯤ ꯈ ꯄꯜ ꯂꯝꯕꯩ ꯈꯪꯕ ꯃꯜꯂꯤꯗ ꯅꯠꯇꯦ ꯑꯩꯅꯥ ꯀꯩꯅꯣ ꯀꯩꯅꯣ ꯑ ꯃꯊꯪ -ꯃꯊꯪ ꯀꯩꯅꯣ ꯇꯧꯕꯥ ꯀꯩꯅꯣꯗꯣ ꯅꯍꯥꯟꯗꯣ ꯑꯩꯗꯤ ꯍꯥꯟꯅꯗꯩꯩ ꯈꯪꯉ ꯂꯩꯕꯅꯤ ꯃꯣꯏꯅ ꯑꯗꯨ ꯇꯧꯔꯤ ꯈꯨꯗꯤꯡꯒꯤ ꯃꯣꯏꯗꯤ ꯀꯩꯅꯦ ꯑꯁ ꯀꯩ - ꯀꯩ ꯇꯧꯔꯕꯥ ꯅꯡ ꯉꯁꯤꯒꯤ
ꯌꯨꯝꯒꯤ ꯊꯕꯛꯂꯣ ꯑꯩ ꯀꯩꯝ ꯇꯧꯗꯦ ꯑꯩ ꯋꯥꯏ ꯈꯣꯏ ꯀꯥ ꯄꯨꯂꯞ ꯁꯤꯠꯂꯤꯗꯨꯅꯤ ꯂꯣꯏꯔꯦ ꯑꯩ ꯍꯧꯖꯤꯛ ꯏꯔꯨꯖꯊꯣꯛ ꯑꯒ ꯋꯥꯏꯔꯣ ꯋꯥꯏ ꯗꯤ ꯈꯣꯏꯃꯅꯥ
ꯅꯪ ꯇꯩꯕꯥ ꯌꯥꯗ꯭ꯔꯥ ꯍꯥꯏꯁꯦ
ꯃꯥꯅ ꯇꯩꯔꯒꯦ ꯍꯥꯏꯍꯧꯕꯅꯦ
ꯆꯥꯛꯁꯨ ꯅꯣꯏ ꯃꯅꯥ ꯊꯣꯡꯗꯨꯏꯕ
ꯑꯥ ꯈꯨꯣꯏꯃꯥꯟꯅꯥꯔ ꯈꯣꯏꯆꯦꯅꯥꯔ ꯊꯣꯡ ꯑꯩ ꯏꯕꯦꯝꯃꯥ ꯑꯩꯅꯦ ꯑꯇꯣꯞꯄ ꯊꯕꯛꯇꯤ ꯂꯣꯏ ꯇꯧ ꯑꯗꯨꯝ ꯑꯅꯝꯕꯗꯤ ꯃꯇꯦꯡ ꯄꯥꯡꯉꯦꯕꯀꯣ ꯆꯥꯛꯁꯤꯗꯤ ꯊꯣꯡꯗꯕ ꯀꯨꯏꯔꯦꯉꯣ ꯑꯩ ꯊꯦꯡꯕꯨ ꯊꯦꯡꯗꯕ ꯀꯨꯏꯔꯦ ꯑꯩ ꯍꯩꯇ꯭ꯔꯦ ꯍꯥꯏꯕ ꯑꯩ ꯍꯥꯏꯗꯤ ꯑ ꯍꯩ ꯏꯁꯥꯗ ꯍꯩ- ꯍꯩ ꯍꯩꯖꯤꯜꯂꯛꯇꯕꯗꯣ ꯑꯗꯒꯤ ꯊꯣꯡꯅꯤꯡꯕꯒꯤ ꯏꯟꯇꯔꯦꯁ ꯊꯣꯡꯅꯤꯡꯕꯒꯤ ꯏꯟꯇꯔꯦꯁꯗ ꯂꯩ ꯆꯜꯂꯛꯇ꯭ꯔꯦ
ꯆꯠꯊꯣꯛ ꯎꯝ ꯊꯣꯡꯅꯤꯡꯗꯕꯅꯦ ꯀꯩꯁꯨ
ꯀꯣꯟ ꯉꯉꯥꯏꯇꯕ ꯅꯅ ꯃꯊꯛꯁꯦ ꯃꯝ ꯇꯧꯕꯤꯕ ꯑꯗꯨꯒ ꯀꯥꯎꯗ ꯑꯗꯨꯗꯤ ꯏꯁꯥꯅ ꯂꯩꯕꯅꯦꯅ ꯅꯅꯨꯡꯁꯟꯖꯔꯛꯏꯦ ꯐꯣꯡ ꯑꯣꯏꯣꯏꯁꯕ ꯈꯣꯠꯗꯨꯗꯤ
ꯎꯝ ꯑꯗꯨꯅꯦ ꯆꯥꯛ ꯑꯩ ꯑꯇꯩ ꯆꯥꯛ ꯊꯣꯡꯕꯁꯦ ꯈꯪꯗꯦ ꯊꯣꯡꯗꯦ ꯑꯩꯁꯨ ꯃ ꯑꯅꯅꯤꯡꯕ ꯖ‌ꫭꯈꯨꯗꯤꯟ
ꯏꯁꯇ꯭ꯔꯨꯗꯦꯟꯅ ꯍꯧꯖꯤꯛ ꯁꯥꯔꯤꯁꯦ ꯀꯌꯥ ꯀꯌꯥ ꯌꯣꯟꯒꯦ
ꯂꯩ ꯂꯩ ꯗꯨꯒꯤ ꯃꯈꯥ ꯄꯣꯜꯂꯤꯗ ꯑ ꯑꯩ ꯍꯧꯖꯤꯛ ꯁꯥꯏ ꯑꯩ ꯍꯧꯖꯤꯛ ꯑꯩꯈꯣꯏ ꯃꯥꯥ ꯍꯧꯖꯤꯛ ꯁꯥꯏꯖꯤ ꯂꯨꯄꯥ ꯂꯤꯁꯤꯡ ꯇꯔꯦꯠ
ꯎꯝ ꯊꯥ ꯍꯥꯏꯗꯤ ꯊꯥꯈꯥꯏꯗ ꯑꯗꯨꯝ ꯂꯣꯏꯕ꯭ꯔꯥ
ꯅꯨꯃꯤꯠ ꯇꯔꯥꯅꯤꯗ ꯂꯣꯏ ꯇꯔꯥꯃ ꯇꯔꯥꯅꯤꯗ ꯂꯣꯏꯕ꯭ꯔꯥ ꯏꯃꯥ ꯇꯔꯥꯅꯤꯃꯨꯛꯇ ꯂ‌ꫭꯏ ꯑꯗꯥꯏꯅ ꯅꯨꯃꯤꯠ ꯇꯔꯥꯅꯤꯗ
ꯑꯩ ꯐꯣꯇꯣ ꯑꯃ ꯊꯥꯔꯛꯀꯦ ꯐꯖꯕ ꯌꯦꯡꯉꯨ ꯑꯩꯁꯦ ꯑꯦ ꯑꯥꯏꯗ ꯁꯦꯝ ꯇꯧꯄ
ꯅꯪꯂꯣ
ꯍ‌ꫭꯏ ꯍ‌ꫭꯏ ꯈꯔꯕꯨꯗꯤ ꯑꯅꯤ ꯊꯥꯔꯛꯀꯦ ꯍꯥꯏꯗꯤ ꯑꯃꯅ ꯑꯥꯏ ꯖꯤꯗ ꯁꯦꯝꯗꯣꯛꯄꯅꯦꯕ ꯑꯃꯅ ꯆꯦ ꯖꯤꯕꯤꯗꯩꯩ ꯁꯦꯝꯗꯣꯔꯛꯑꯒ
ꯑꯥꯏꯖꯤꯒꯤ ꯑꯃꯅꯦ ꯀꯩꯅꯣꯗꯣ ꯑꯝꯇ ꯀꯥꯞꯀꯗꯧꯔꯤꯕ ꯑꯃ ꯃꯝꯍꯜꯂꯒꯥ ꯉꯥꯟꯊꯣꯛꯄꯤꯗꯣ
ꯑꯣ
ꯆꯔꯒ ꯏ ꯃꯥ ꯀꯥꯇꯤ ꯑꯃꯨꯛꯇ ꯄꯤꯔꯛꯑ‌ꫭ ꯍꯥꯏꯕ ꯏꯆ‌ꯦ ꯁꯅꯥ ꯁꯥꯕ ꯃꯤꯅꯥ ꯁꯥ ꯌ‌ꯦꯡꯒ‌ꯦ ꯌ‌ꯦꯡꯒ‌ꯦ ꯁꯤ ꯁꯤ ꯑꯃꯨꯝꯇ ꯍꯥꯞꯆꯤꯟꯈꯤꯒꯦ ꯑꯗꯨꯗꯨꯒ ꯉꯁꯤ ꯀꯥꯍꯧꯔꯗꯤ ꯑꯃꯨꯛ ꯀꯥꯟꯊꯣꯛꯇꯣꯏꯕ ꯍꯥꯞꯄꯤꯀꯥꯟꯗ ꯍꯥꯞꯄꯧꯗ꯭ꯔꯗꯤ ꯍꯦꯛꯇ ꯀꯥꯎꯋꯦ ꯍꯥꯏꯕ ꯑꯗꯨꯒꯤ ꯀꯥꯜꯂ ꯍ‌ꯦꯛꯇ ꯂꯩꯔꯝ ꯃ‌ꯦꯕꯥ ꯌ‌ꯦꯡꯒ‌ꯦ ꯌ‌ꯦꯡꯒ‌ꯦ
ꯄꯣꯠꯇꯤ ꯇꯥꯏ ꯑꯩꯗꯤ ꯃꯥꯟꯗ꯭ꯔꯦ
ꯀꯝꯖ ꯈꯨꯗꯤꯡ ꯅꯪꯗꯤ ꯃꯥꯟꯗꯤ ꯃꯥꯟꯂꯤꯍ‌ꯦ ꯃꯥꯟꯕ꯭ꯔꯥ
ꯑꯃꯥ ꯏꯐꯦꯛ ꯌꯥꯎꯗꯕꯗꯨꯗꯤ ꯃꯥꯟꯕꯅꯦ
ꯃꯥꯟꯗꯤ ꯃꯥꯟꯂꯦ ꯅꯪ ꯑꯗꯨꯝ
ꯃꯥꯟꯂꯦ
ꯑꯥ ꯑꯃ ꯕ꯭ꯂꯨ ꯕ꯭ꯂꯦꯛꯀꯤ ꯀꯩꯅꯣꯗꯣ ꯑꯃ ꯆꯨꯝꯅꯒꯤ ꯀꯥꯞ ꯄ ꯃꯥꯟꯕꯗꯣ ꯑꯗꯨꯅꯗꯤ ꯅꯪ ꯍꯦꯟꯅ ꯃꯥꯟꯕ ꯍꯦꯜꯂꯦ ꯐꯖꯕꯗꯤ ꯑꯃꯗꯨꯅ ꯍꯦꯜꯂꯦ ꯉꯥꯟ ꯊꯣꯛꯄꯗꫭ
ꯎꯝ ꯑꯃꯗꯨꯗꯤ ꯂꯤꯁꯇꯤꯛꯄꯥꯎ ꯌꯥꯎꯗꯕꯅꯤ ꯏꯕ‌ꯦꯝꯃ
ꯎꯝ ꯋꯔꯤ ꯁꯥꯅꯩ ꯀꯥꯟꯗ ꯒꯤꯋꯟ ꯃ‌ꯦꯟꯅ ꯇꯗꯔ‌ꯦ ꯎꯝ ꯀꯗꯥꯥꯏꯗ ꯁꯦꯝꯃꯤꯅꯣ ꯀꯥꯏꯗ ꯁꯦꯝꯃꯤꯅꯣ ꯑꯃ ꯐꯖꯕꯗꯣ ꯑꯗꯨꯗꯣ ꯑꯩꯁꯨ ꯁꯦꯝꯅꯤꯡꯉꯦ
ꯑꯥꯏꯖꯤꯗ
ꯁꯦꯝꯅꯤꯡꯉꯦ ꯑꯩꯁꯨ
ꯐꯖꯩꯌꯦ ꯑꯁꯤ ꯑꯁ ꯐꯖꯩꯌꯦ
ꯍꯖꯩ ꯏꯁꯇꯣꯔꯤ ꯊꯝꯃꯨ
ꯈꯪꯅ ꯈꯪꯕꯅꯤꯅ
ꯍꯣꯏ ꯑꯩꯁꯨ ꯑꯗꯨꯗ ꯇꯜꯂꯦꯑ‌ꯦ ꯅꯪꯆꯥꯔ‌ꫭ ꯅꯪ ꯆꯥꯎ ꯑꯩ ꯐꯤꯈꯥꯎ ꯍꯨꯝꯖꯤꯜꯂꯦ ꯑꯗꯨꯒ ꯑꯁꯥꯄꫭꯠ ꯌꯥꯎꯋꯦꯁꯦ ꯅꯪ ꯆꯥꯎꯋꯌ‌ꯦ ꯑꯩꯉꯣꯟꯗ
ꯑꯗꯨꯗ ꯁꯔꯤꯅꯦ ꯑꯩ ꯃꯈꯥꯒꯤꯗꯣ ꯃꯈꯥꯏ ꯑꯗꯨꯗꯣ ꯑꯗꯨꯝ ꯏꯁꯥꯅ ꯀꯥꯞꯄ ꯃꯥꯟꯕꯔꯥ ꯅꯠꯇ꯭ꯔꯒ ꯁꯦꯝꯗꯣꯛꯄ ꯃꯥꯟꯕ꯭ꯔꯥ
ꯑꯗꯨꯝ ꯁꯦꯝꯗꯣꯛꯄꯗꯤ ꯑꯗꯨꯝ ꯃꯥꯟꯗꯤ ꯃꯥꯜꯂꯦꯕꯀꯣ ꯈꯪꯕꯒꯤ ꯑꯗꯣ ꯑꯗꯨꯝ ꯑꯣꯔꯤꯖꯤꯅꯦꯜ ꯑꯗꯨꯝ ꯃꯥꯂꯦ ꯑꯃꯗꯨꯅ ꯗꯥꯏꯔꯦꯛ ꯁꯦꯝꯗꯣꯛꯑꯦꯗꯤ ꯈꯪꯉꯦꯕ
ꯎꯝ
ꯑꯗꯨꯒ ꯑꯃꯗꯨꯅ ꯑꯗꯨꯝ ꯆꯨꯝꯅ ꯀꯥꯞꯄꯁꯨ ꯃꯥꯜꯂꯦ ꯑꯗꯨꯗꯨꯒ ꯑꯩꯗꯤ ꯑꯗꯨꯝ ꯂꯣꯏ ꯈꯪꯉꯤꯗꯅ ꯅꯪꯒꯤ ꯍꯥꯏꯗꯤ ꯑꯗꯨꯃꯥꯏꯅ ꯇꯧꯕ ꯈꯣꯠꯄꯗ ꯑꯗꯨꯅ ꯁꯦꯝꯗꯣꯛꯄꯗꯤ ꯃꯥꯂꯦ
ꯗꫭ ꯆꯨꯝꯅꯗꯤ ꯃꯥꯟꯕꯅꯦꯍ ꯅꯪꯅꯪ ꯑꯩ ꯈꯪꯈꯤꯕꯒꯤꯀꯣ ꯍꯥꯏꯗꯤ ꯑꯩꯅ ꯁꯤꯗ ꯄ꯭ꯔꯣꯝ ꯇꯧꯔꯒ ꯇꯧꯕꯅꯦꯗꯣ ꯈꯪꯈꯤꯕꯒꯤꯅꯦꯕ ꯑꯗꯣ
ꯃꯥꯅꯦ ꯑꯗꯨꯝ ꯆꯨꯝꯅꯒꯤꯗꯤ ꯑꯗꯨꯝ ꯃꯥꯂꯦ ꯃꯥꯜꯂꯦ ꯑꯩꯁꯨ ꯍꯥꯏ ꯑꯗꯨꯗꯤ ꯑꯩꯅ ꯈꯪꯖꯕꯩꯅꯦꯅ
ꯎꯝ
ꯃꯤꯀꯥꯞ ꯈꯨꯗꯤꯡ ꯎꯅ ꯅꯤꯡꯕ ꯍꯣꯔꯦꯟ ꯇꯧꯕꯗꯨꯗꯅꯦ ꯅꯪꯒꯤ ꯀꯩꯅꯣ ꯁꯦꯝꯕꯒꯤꯗꯣ ꯑꯗꯨꯗꯣ ꯍꯥꯏꯅꯔꯒ ꯁꯦꯝꯃꯁꯦ ꯐꯖꯅ ꯒ꯭ꯌꯥꯟ ꯇꯥꯅ
ꯑꯧ ꯍꯧꯖꯤꯛ ꯍꯧꯖꯤꯛꯗ ꯑꯩ ꯀꯣꯜ ꯇꯧꯔꯛꯑꯒꯦꯁꯦ ꯑꯩ ꯍꯧꯖꯤꯛ ꯇꯧꯗ꯭ꯔꯤꯉꯩꯩ ꯅꯪ ꯍꯧꯖꯤꯛ ꯄꯩꯁꯥꯗꯣ
ꯅꯪ ꯍꯣꯔꯦꯟ ꯇꯧꯔꯁꯤꯁꯦ ꯍꯧꯔꯦꯟ ꯇꯧꯔꯁꯤ ꯒ꯭ꯌꯥꯟ ꯇꯥꯅ ꯅꯪ ꯏꯔꯨꯖꯊꯣꯛꯎꯔꯣ ꯏꯪ ꯏꯪꯊꯔꯀꯥꯟꯗ ꯇꯧꯔꯁꯤ
ꯏꯁꯤꯡ ꯂꯨꯃꯥꯝꯕꯅꯤ
ꯀꯩꯅꯣ ꯏꯁꯤꯡꯉ ꯑꯣ ꯅꯪꯗꯤ ꯅꯥꯕꯅꯤꯅ
ꯎꯝ
ꯅꯨꯃꯤꯗꯥꯡ ꯋꯥꯏꯔꯝ ꯇꯧꯔꯛꯑꯕ
ꯎꯝ ꯅꯨꯡꯉꯥꯏ ꯅꯨꯡꯉꯥꯏ ꯂꯩꯌꯨꯁꯦ ꯅꯨꯡꯉꯥꯏ ꯅꯨꯡꯉꯥꯏ ꯂꯩ ꯎꯝ ꯃꯤꯅꯤꯠ ꯑꯃꯒ ꯃꯈꯥꯏ ꯈꯛꯇ ꯉꯥꯏꯑꯦ
ꯈꯪꯗꯦꯗ ꯄꯨꯡ ꯑꯅꯤꯃꯨꯛꯇꯤ ꯁꯥꯟꯅ ꯄꯨꯡ ꯑꯅꯤꯃꯨꯛꯇꯤ ꯐꯥꯔꯝꯈꯤꯔꯣꯏ
ꯑꯩꯒꯤ ꯇꯔꯨꯛ ꯑꯃ ꯅꯪꯒꯤ ꯇꯔꯨꯛ ꯑꯃ ꯄꯨꯡ ꯑꯅꯤ ꯐꯥꯔꯦ
ꯌꯥꯔ ꯑꯗꯨ ꯗꯨꯝꯒꯔ ꯗꯨꯝ ꯑꯩꯒꯤ ꯑꯅꯤ ꯍꯥꯏꯁꯦ ꯀꯩꯅꯣꯅꯦ ꯏꯕꯝꯃꯥ ꯑꯃꯗꯤ ꯆꯠꯈꯤꯗ꯭ꯔꯤꯗꯨꯗꯤ
ꯍꯣꯏ ꯑꯗꯣ ꯃꯤꯅꯤꯠ ꯍꯥꯏꯗꯤ ꯑꯃ ꯍꯦꯟꯕ ꯑꯅꯤ ꯍꯦꯟꯕ ꯑꯗꯥꯒꯤ ꯁꯦꯀꯦꯟꯒ ꯍꯦꯟꯕ ꯑꯗꯨꯝ ꯌꯥꯎꯏꯤꯗꯅ ꯇꯦꯟ ꯃꯤꯅꯠꯁꯇꯤ ꯀꯩꯁꯨ ꯐꯥ ꯍꯥꯏꯗꯤ ꯑꯗꯨꯅ ꯆꯞ ꯆꯥꯅꯗꯤ ꯂꯦꯞꯇꯦꯗꯅ
ꯍꯣꯏ ꯍꯣꯏ ꯑꯗꯨꯕꯨꯗꯤ ꯇꯧꯅꯁꯦ ꯇꯧꯅꯁꯦ ꯃꯣꯏ ꯏꯕꯥꯅꯤ ꯋꯥꯔꯤꯁꯤꯗꯩ ꯀꯔꯤ ꯂꯧꯁꯜꯂꯖꯥꯠꯅꯣ ꯑꯦ ꯑꯥꯏ ꯗꯨꯕ
ꯈꯪꯗꯦ
ꯃꯤꯕꯨ ꯄꯟꯖ ꯋꯥꯔꯤ ꯁꯥꯟꯅꯍꯟꯕ ꯄꯟꯖ ꯄꯟꯖ ꯄꯟꯖ
ꯁꯦꯍꯦ ꯃꯤꯀꯨꯞ ꯃꯤꯅꯤꯠ ꯁꯦꯀꯦꯟ ꯈꯔ ꯈꯇ ꯉꯥꯏꯔꯦ ꯍꯧꯖꯤꯛ ꯃꯥꯖꯦ ꯈꯪꯉꯝꯗꯣꯏꯅꯤ ꯀꯔꯤ ꯋꯥꯔꯤ ꯁꯟꯅꯩꯖꯥꯠꯅꫭ ꯃꯅꯥ ꯊꯥꯡꯒꯠꯂ ꯇꯥꯔꯝꯗꯣꯏꯅꯦꯕ
ꯍꯥ ꯍꯥ ꯍꯥ
ꯑꯦ ꯑꯥꯏ ꯑꯦ ꯑꯥꯏꯅ
ꯉꯁꯤꯖꯦ ꯄ꯭ꯔꯣꯒ꯭ꯔꯥꯝ ꯑꯃ ꯂꯩꯖꯥꯠꯂꯥ ꯈꯪꯗꯦꯅꯦ ꯖꯤ ꯄꯤꯗ
ꯖꯤꯄꯤꯗꯥ
ꯑꯥ
ꯈꯪꯗꯤꯌꯦ ꯑꯗꯨꯗꯤ
ꯑ ꯏꯃꯟꯅꯕꯤꯅ ꯍꯥꯏꯔꯝꯃꯤꯅꯤ ꯀꯔꯤ ꯑ ꯀꯔꯤ ꯀꯔꯤ ꯍꯩꯅꯧ ꯑꯃꯨꯟꯕꯒꯨꯝꯕꯖꯦ ꯆꯥꯔꯨꯅꯣ ꯍꯥꯏꯌꯦ ꯅꯣꯏꯈꯠ
ꯎ ꯎꯝ ꯎꯝ ꯅꯣꯏꯔꯝꯅꯤ ꯑꯗꯨꯗꯤ ꯇꯊ ꯍꯣꯏ ꯍꯣꯍꯣꯏ ꯊꯝꯃꯦ ꯊꯝꯃꯦ ꯏꯔꯨꯖꯎ ꯊꯣꯛꯎꯔꯣ ꯍꯧꯔꯦꯟ ꯑꯃꯨꯛ ꯇꯧꯔꯛꯑꯒꯦ ꯇꯥꯅꯤꯡꯇꯦ ꯋꯥꯔꯤ ꯎꯝ
ꯄꯦꯃꯦꯟ ꯊꯥꯕꯗꯣ ꯑꯗ ꯆꯪꯉꯣ ꯑꯗꯨꯒ ꯌꯨ ꯄꯤ ꯑꯥꯏꯗꯤ ꯅꯝꯃꯣꯕꯀꯣ ꯑꯗꯨꯒ ꯌꯨ ꯄꯤ ꯑꯥꯏ ꯗ ꯌꯨ ꯄꯤ ꯑꯥꯏ ꯗꯤ ꯑꯃ ꯌꯥꯎꯔꯛꯀꯅꯤ ꯌꯨꯡꯅ ꯄꯤ ꯑꯥꯏ ꯀꯩꯅꯣ ꯍꯥꯏ ꯀꯥꯟꯗ ꯖꯤꯄꯦꯗ ꯆꯪꯉꯒ ꯑꯈꯣꯏꯒꯤ ꯄ꯭ꯔꯣꯐꯥꯏꯜꯒꯤꯗ ꯌꯥꯎ ꯄ꯭ꯔꯣꯐꯥꯏꯜꯗꯣ ꯑꯗꯨꯗ ꯆꯪꯉꯣ ꯑꯗꯨꯒ ꯌꯨ ꯄꯤ ꯑꯥꯏ ꯑꯥꯏꯗꯤ ꯍꯥꯏꯔꯒ ꯅꯪꯒꯤ ꯑ ꯊꯣꯛꯑꯝꯅꯦꯕ ꯑꯗꯨꯗ ꯅ ꯑꯗꯨꯗ ꯅꯝꯃ ꯌꯥꯔꯦ ꯂꯣꯏꯔꯦ
ꯍꯣ ꯍꯣꯏ ꯌꯦꯡꯉꯒꯦ ꯎꯝ ꯊꯝꯃꯦ ꯊꯝꯃꯦ